ꯑꯧ
ꯍꯜꯂꯣ ꯕꯦꯕꯤ
ꯍꯜꯂꯣ ꯆꯥꯛꯆꯥꯥꯔꯕꯣ
ꯊꯣꯡꯉꯤꯌꯦ
ꯆꯥꯛ ꯆꯗ꯭ꯔꯤꯌꯦ
ꯍꯥꯎꯕ ꯏꯪꯖꯥꯡꯅꯦ ꯆꯥꯁꯦ ꯂꯥꯎ
ꯀꯔꯤ ꯏꯟꯖꯥꯡꯅꯣ
ꯑꯦꯁ ꯍꯥꯎꯒ꯭ꯔꯖꯥꯠꯅꯤ ꯈꯥꯃꯦꯟ ꯑꯁꯤꯟꯕꯅꯦ ꯑꯁ ꯀꯔꯤ ꯉꯥ ꯑꯌꯥꯏꯕꯅꯦ
ꯑꯗꯨꯒ ꯌꯥꯏꯄꯟꯅꯦ
ꯑꯁ
ꯍꯥꯎꯒ꯭ꯔꯖꯥꯠꯅꯤ ꯏꯟꯖꯥꯡꯖꯤꯗꯤ ꯂꯩꯇ꯭ꯔꯦ ꯍꯥꯏꯖꯤꯅꯤ ꯁꯤꯗꯩ ꯍꯦꯟꯅ ꯍꯥꯎꯕ ꯏꯟꯖꯥꯡ ꯐꯪꯉꯔꯣꯏ ꯃꯅꯤꯄꯨꯔꯗ
ꯑꯦ ꯑꯩꯒꯤꯅ ꯏꯍꯦꯟ ꯍꯦꯟꯗꯧ ꯃꯥꯜꯂꯤꯗ
ꯉꯥꯁꯨ ꯌꯥꯎꯔꯤꯌꯦ ꯉꯁꯥꯏ ꯕꯥꯃꯣꯟꯅ ꯄꯤꯔꯛꯄ ꯉꯥ ꯑꯃꯁꯨ ꯌꯥꯎꯔꯤ ꯉꯥ ꯊꯣꯡꯕ ꯁꯩꯔꯦꯡ ꯊꯣꯡꯕ
ꯑꯩꯒꯤꯅ ꯍꯦꯂ ꯃꯥꯂꯤꯗ
ꯍꯪ ꯑꯩꯒꯤꯅ ꯍꯦꯟꯒꯅꯤ ꯑꯩꯅ ꯁꯨꯝ ꯈꯟꯕꯗ ꯑꯩꯅ ꯍꯦꯟꯒꯅꯤ
ꯏꯁ ꯑꯩꯗꯤ ꯕꯨꯔꯥ ꯆꯤꯡꯒꯤ ꯑꯣꯛꯇꯨꯅꯦꯍꯦ ꯑꯩꯗꯤ
ꯍꯥꯎꯇꯝꯅꯦ ꯑꯗꯨ
ꯏꯁ ꯈꯨꯍꯥꯎ
ꯌꯥꯝ ꯍꯥꯎꯇꯕ ꯌꯥꯝ ꯍꯥꯎꯇꯕ ꯏꯟꯖꯥꯡꯅꯤꯑꯗꯨ
ꯀꯅꯥ ꯀꯅꯥ ꯂꯩꯒꯦ꯫
ꯏꯁ ꯑꯩ ꯍꯧꯖꯤꯛ ꯀꯤꯆꯟꯗ ꯏꯊꯟꯇꯅꯦ ꯑꯁꯣꯝ ꯀꯥ ꯑꯃꯗ ꯂꯩꯌꯦ ꯅꯨꯄꯤ ꯑꯉꯥꯡ ꯂꯩꯔꯦ ꯍꯣꯏ ꯑꯥ ꯑꯅꯤ ꯇꯧꯔꯦ ꯎꯄꯥꯏ ꯂꯩꯇ꯭ꯔꯦ ꯍꯣꯟꯗꯣꯛ ꯍꯣꯟꯖꯤꯟ ꯇꯧꯕꯗꯣ ꯇꯜꯂꯕ ꯃꯃꯟꯁꯨ ꯆꯞ ꯃꯥꯟꯅꯕ ꯑꯃ ꯖꯨꯍꯦꯟ ꯍꯦꯟ ꯃꯃꯟꯖꯨ ꯍꯦꯟꯕꯀꯣ ꯑꯇꯣꯞꯄ ꯀꯥ ꯑꯩ ꯊꯤꯕ ꯀꯥꯟꯗ ꯌꯥꯝꯁꯨ ꯆꯥꯎꯗꯕ ꯂꯤꯁꯤꯡ ꯇꯔꯦꯠ ꯅꯤꯄꯥꯟ ꯑꯗꯨꯃꯥꯏꯅ ꯍꯥꯏꯌꯦ ꯑꯗꯨ ꯁꯔꯨꯛꯄꯨꯗꯤ ꯄꯣꯠ ꯍꯣꯡꯗꯣꯛ ꯍꯣꯟꯖꯤꯟ ꯇꯧꯕ ꯁꯔꯨꯛꯄꯨꯗꯤ꯫ ꯁꯤꯗ ꯀꯥ ꯑꯅꯤ ꯑꯦ ꯑꯥ ꯂꯩ ꯂꯧꯔꯒ ꯂꯩꯁꯤꯜꯂꯒꯦꯅ ꯂꯩꯔꯕ
ꯐꯩꯅꯦ ꯑꯗꯨꯅ ꯅꯣꯏ ꯂꯩꯐꯝꯗꯨꯅ ꯍꯦꯟꯅ ꯅꯨꯡꯉꯥꯏꯕꯁꯨ ꯍꯦꯜꯂꯦ
ꯑꯗꯨ ꯁꯥꯎꯗꯤ ꯈꯔ ꯁꯥꯏꯅꯦ
ꯐꯦꯟꯂ ꯀꯩꯅꯣꯝꯃ ꯆꯤꯟꯅꯔ ꯂꯣꯏꯔꯦ ꯀꯩꯗꯧꯔꯒꯦ
ꯐꯦꯟꯅ ꯈꯥꯇꯡ ꯌꯥꯗ꯭ꯔꯦꯅꯦ ꯀꯟꯕ ꯉꯝꯗ꯭ꯔꯦꯅꯦ ꯐꯦꯟꯅ
ꯀꯨꯜꯂꯔ ꯀꯨꯜꯂꯔ ꯑꯃ ꯂꯩꯁꯜꯂꯣ ꯍꯟꯗꯛꯇꯤ ꯀꯨꯂꯔꯖꯦ ꯑꯍꯣꯡꯕ ꯌꯥꯝ ꯂꯩꯔꯝꯅꯦ
ꯍꯣꯏ ꯀꯨꯂꯔꯁꯤ ꯌꯥꯏ ꯏꯁꯤꯡ ꯍꯩꯖꯤꯟꯕꯤꯗꯣ
ꯑꯪ ꯏꯁꯤꯡ ꯍꯩꯗꯁꯨ ꯑꯗꯨꯝ ꯌꯥꯕ ꯑꯝ ꯂꯩꯕꯅꯦꯍꯦ
ꯑꯁ ꯏꯁꯤꯡ ꯍꯩꯗꯕ ꯀꯨꯂꯔꯗꯤ ꯑꯩꯈꯣꯏ ꯏꯁꯇꯦꯟ ꯐꯦꯟꯒ ꯆꯞ ꯃꯥꯟꯕꯅꯤꯗ ꯍꯣꯏ ꯀꯟꯕꯕꯨꯗꯤ ꯈꯔ ꯀꯜꯂꯦꯀꯣ ꯑꯗꯨ ꯀꯟꯕꯗꯤ꯫ ꯍꯣꯏ ꯀꯟꯕꯕꯨꯗꯤ ꯀꯟꯕꯅꯦꯕ ꯑꯗꯣ ꯏꯁꯇꯦꯟ ꯐꯦꯟꯗꯒꯤꯗꯤ ꯑꯗꯨ ꯑꯩꯈꯣꯏ ꯏꯁꯇꯦꯟ ꯐꯦꯟꯒꯤ ꯆꯞ ꯃꯥꯟꯅꯩꯗꯅ
ꯃꯥꯟꯅꯗꯦꯃꯤ ꯏꯪꯕꯁꯦ ꯃꯑꯣꯡ ꯑꯃꯒꯤ ꯃꯥ ꯃꯑꯣꯡ ꯑꯃꯅꯦ ꯃꯥꯏ ꯈꯨꯏꯪꯗꯣ
ꯑꯗꯨ ꯀꯟꯕꯩꯅꯦ
ꯑꯁ ꯌꯥꯝ ꯏꯪꯉꯦꯍꯦ ꯑꯗꯨꯒꯤꯗꯨꯗꯤ ꯐꯖꯕꯅꯤꯍꯦ
ꯎꯝ ꯑꯗꯨ
ꯑꯩꯗꯤ ꯃꯗꯨ ꯑꯣꯏꯅ ꯄꯥꯝꯃꯦ ꯏꯁꯤꯡ ꯍꯩꯖꯤꯟꯕꯤꯗꯨꯅ ꯀꯌꯥ ꯀꯌꯥ ꯀꯃꯥꯏꯟ ꯇꯧꯒꯦ ꯍꯥ
ꯆꯥꯛ ꯂꯣꯏꯔꯕꯣ
ꯑꯣꯛ ꯂꯣꯏꯔꯦ
ꯏꯁ ꯏꯊꯟꯇ ꯆꯥꯕꯁꯦ ꯍꯥꯎꯗꯤ ꯍꯥꯎꯔꯝꯒꯅꯦ ꯈꯔ ꯅꯨꯡꯉꯥꯏꯔꯝꯗꯧ ꯃꯥꯟꯗꯦꯗ
ꯅꯨꯉꯥꯏꯕꯩ ꯋꯥꯗꯤ ꯌꯥꯝ ꯅꯨꯡꯉꯥꯏꯗ ꯎꯝ
ꯊꯕꯛ ꯆꯠꯄ꯭ꯔꯣ꯫
ꯎꯝ
ꯑꯁ ꯕꯣꯜ ꯀꯥꯎꯅꯤꯡꯉꯥꯏ ꯂꯥꯛꯇ꯭ꯔꯗꯤ ꯀꯩꯗꯧꯔꯦ
ꯁꯪꯗꯦꯗ ꯁꯟꯗꯦ ꯅꯠꯇ꯭ꯔꯗꯤ ꯎꯄꯥꯏ ꯂꯩꯇꯦꯗ
ꯄꯨꯡ ꯀꯌꯥ ꯍꯜꯂꯛꯏ
ꯉꯁꯤ ꯄꯨꯡ ꯇꯔꯦꯠ ꯇꯔꯦꯠ ꯃꯈꯥꯏ ꯑꯗꯨꯃꯥꯏ ꯌꯧꯔꯛꯑꯦ
ꯑꯁ ꯅꯪꯒꯤꯗꫭ ꯊꯦꯡꯃꯜꯂꯦꯅꯦ ꯈꯔ ꯈꯔ ꯉꯟꯅ ꯂꯥꯎꯅꯦ ꯍꯜꯂꯥꯎꯂ ꯇꯔꯦꯠ ꯃꯈꯥꯏ ꯍꯥꯏꯁꯤ ꯃꯤ ꯂꯣꯏꯅ ꯇꯨꯝꯅꯕ ꯃꯇꯝ ꯌꯧꯗꯧꯔꯦ
ꯅꯣꯏꯗꯤ ꯄꯨꯡ ꯀꯌꯥꯐꯥꯎ ꯁꯥꯟꯅꯒꯦ
ꯑꯩ ꯍꯜꯂꯛꯄꯗ ꯌꯨꯝ ꯌꯧꯔꯛꯄꯗ ꯄꯨꯡ ꯇꯔꯦꯠ ꯇꯥꯗ꯭ꯔꯤ ꯇꯔꯨꯛ ꯃꯈꯥꯏ ꯑꯗꯋꯥꯏ ꯇꯥꯔ ꯃꯥꯜꯂꯦ
ꯅꯪꯗꯤ ꯒꯥꯔꯤ ꯑꯍꯥꯟꯕ ꯐꯖꯕ ꯑꯃ ꯂꯩꯔꯦ ꯍꯥꯏꯅꯦ
ꯍꯣꯏ ꯑꯩꯒꯤꯗꯤ ꯑꯩꯒꯤꯗꯤ ꯑꯍꯟꯕ ꯍꯥꯏꯇꯥꯔꯦ
ꯅꯍꯥꯟ ꯊꯧꯔꯛꯗꫭ ꯅꯩꯔꯦꯅꯦ
ꯎꯝ ꯑꯩꯒꯤꯗꯤ ꯑꯍꯟꯕ ꯍꯥꯏꯇꯥꯔꯦ ꯃꯤ ꯃꯤꯒꯤ ꯁꯦꯀꯦꯟꯍꯦꯟ ꯑꯣꯏꯔꯁꯨ ꯑꯩꯒꯤꯗꯤ ꯑꯍꯥꯟꯕꯅꯤꯅ
ꯑꯩ ꯑꯃꯨꯛ ꯂꯧꯔꯒꯦ
ꯂꯧ ꯀꯣꯏꯩꯅꯣ ꯀꯨꯟꯊ꯭ꯔꯥꯗ ꯑꯣꯏꯅ ꯂꯧꯔꯣ
ꯍꯟꯗꯛꯇꯤ ꯑꯩꯖꯦ ꯎꯝ ꯋꯀꯥꯏ ꯌꯥꯝ ꯍꯥꯏꯅꯤꯡꯉꯛꯀꯗꯧꯔꯤꯕꯣ ꯑꯁ ꯅꯪꯅ ꯃꯉꯥꯗ ꯂꯧ ꯀꯨꯟꯊ꯭ꯔꯥꯗꯤ ꯌꯣꯟꯒꯦꯕ
ꯀꯨꯟꯊ꯭ꯔꯥꯗ ꯂꯧꯔꫭ ꯌꯥꯔꯦ
ꯅꯩꯕꯩ ꯐꯤꯕꯝꯅꯤꯅꯦ ꯌꯥꯝ ꯅꯩꯕꯩ ꯐꯤꯕꯝꯃꯤꯅꯦ ꯖꯥ ꯅꯠꯇ꯭ꯔꯒ ꯍꯦꯛꯄꯤꯔꯛꯑꯣꯅꯦ
ꯅꯠꯇꯦ ꯅꯍꯥꯟ ꯑꯩ ꯂꯧꯕꯗꯨ ꯒꯥꯔꯤ ꯆꯦꯗꯨꯁꯨ ꯂꯣꯏꯅ ꯀꯔꯤ ꯇꯧꯔꯦꯕ ꯑꯦꯛꯁꯄꯥꯌꯔ ꯑꯣꯏꯈ꯭ꯔꯦꯕ ꯑꯗ ꯁꯦꯝꯖꯨ ꯁꯦꯝꯗ꯭ꯔꯤ ꯁꯦꯝꯅꯤꯉꯥꯏ ꯂꯩꯔꯤ ꯑꫭ ꯑꯗꯨ ꯍꯥꯏꯔꯒ ꯀꯌꯥ ꯀꯌꯥ ꯆꯪꯅꯩ ꯔꯤꯅꯤꯌꯨ ꯇꯧꯕꯗꯣ
ꯒꯥꯔꯤꯒꯤꯗꯨꯔꯣ
ꯎꯝ
ꯆꯍꯤꯒ ꯇꯔꯥꯃꯉꯥ ꯍꯦꯜꯂꯕꯣ
ꯇꯔꯥꯎꯉꯥ ꯆꯞ ꯆꯥꯅ ꯌꯧꯔꯦ
ꯔꯤꯅ꯭ꯌꯨ ꯇꯧꯔꯨꯅꯨꯗ ꯀꯅꯥꯅꯁꯨ
ꯀꯩꯒꯤ ꯏꯁ ꯕꯦꯔꯅꯤꯍꯦ ꯅꯪꯒꯤ ꯅꯪꯒꯤ ꯋꯥꯇꯥꯖꯤꯗꯤ ꯕꯖꯥꯔ ꯃꯅꯨꯡ ꯆꯪꯕ ꯌꯥꯔꯣꯏꯅꯦ
ꯌꯥꯅꯤ ꯀꯩꯁꯨ ꯇꯧꯔꯣꯏꯌꯦ
ꯍꯣꯏ ꯑꯗꯨ ꯑꯗꯨꯝ ꯂꯩꯊꯣꯛ ꯂꯩꯊꯣꯛꯑꯒ ꯊꯧꯕꯕꯨꯗꯤ ꯌꯥꯏꯕꯨ ꯄꯤꯁꯇ ꯊꯧꯕ ꯐꯪꯗ꯭ꯔꯦꯕ ꯏꯪꯅ ꯆꯤꯛꯅ ꯊꯧꯕ ꯐꯪꯗꯦꯕ ꯍꯥꯏꯗꯤ ꯀꯔꯤꯅꯣꯃ ꯋꯥꯠꯄꯅꯤꯅ ꯋꯥꯈꯜꯗꯗꯤ ꯀꯩꯅꯣꯝ ꯈꯜꯂꯤꯗꯅ
ꯀꯩꯝ ꯈꯜꯂꯨꯅꯨ ꯑꯗꯨꯒꯨꯝꯕꯗ ꯁꯦꯝꯃꯒ ꯊꯧꯅꯗꯦ ꯀꯅꯥꯝꯇ ꯁꯨꯃꯥꯏꯅ ꯁꯦꯝꯃꯒ ꯊꯧꯅꯗꯦ
ꯅꯪ ꯅꯪ ꯅꯪꯗꯤ ꯁꯦꯝꯗꯕ꯭ꯔꯣ ꯍꯥꯏꯖꯦ
ꯑꯩꯗꯤ ꯆꯍꯤ ꯃꯔꯤ ꯃꯉꯥꯗꯤ ꯍꯦꯟ ꯊꯧꯗꯤꯌꯦ
ꯑꯁ ꯅꯩꯁꯜꯂꯦ ꯁꯤ ꯃꯀꯣꯛ ꯑꯇꯥꯡꯕꯗꯣ ꯄꯥꯏꯅꯕꯅꯤꯅꯍꯥ
ꯑꯩꯥꯏꯗꯤꯀꯣ
ꯎꯝ
ꯆꯍꯤ ꯃꯣꯏꯅ ꯄꯤꯔꯛꯀꯗꯣꯏꯁꯦ ꯑꯍꯟꯕ ꯑꯣꯏꯅ ꯄꯤꯔꯛꯀꯅꯦꯕ ꯑꯩꯗꯤ ꯆꯍꯤ ꯑꯗꯨꯗꯒꯤ ꯆꯍꯤꯁꯦ ꯇꯔꯥꯃꯉꯥ ꯍꯦꯛ ꯌꯧꯒꯗꯧꯔꯦ ꯍꯥꯏꯔ ꯀꯥꯟꯗ ꯍꯦꯛꯇ ꯃꯤꯉꯣꯟꯗ ꯄꯤꯊꯣꯛꯄ ꯄꯤꯊꯣꯛꯄ
ꯎꯝ
ꯑꯗꯨ ꯇꯧꯕꯩꯅꯦ ꯅꯨꯡꯉꯥꯏꯕꯗꯤ ꯍꯦꯟꯅ ꯅꯨꯡꯉꯥꯏꯔꯛꯇꯣꯏꯅꯦ
ꯀꯔꯤꯒꯤ
ꯍꯦꯟꯅ ꯍꯦꯟꯅ ꯅꯨꯡꯉꯥꯏꯔ ꯒꯥꯔꯤꯁꯦ ꯇꯥꯏꯃꯤꯡꯗꯣ ꯂꯥꯛꯈ꯭ꯔꯕꯅꯦꯕ ꯑꯗꯣ ꯊꯥꯎ ꯅꯨꯡ ꯊꯥꯎ ꯅꯨꯡ ꯆꯥꯕ ꯈꯣꯠꯄꯗꯣ ꯊꯥꯎ ꯅꯨꯡ ꯆꯥꯕꯒꯤ ꯇꯥꯏꯃꯤꯡꯗꯣ ꯂꯥꯛꯈ꯭ꯔꯕꯅꯤꯅꯀꯣ ꯑꯗꯨꯝ ꯊꯧꯕ ꯌꯥꯝ ꯅꯨꯡꯉꯥꯏꯕꯅꯦ
ꯑꯠꯆꯥꯥ
ꯆꯅꯤ ꯆꯅꯤꯅ ꯀꯣꯟꯅꯔꯝꯕ ꯖꯒꯥꯗꯣ ꯆꯥꯝꯃꯔꯤ ꯑꯗꯨꯃꯥꯏꯅ ꯆꯪꯉꯛꯀꯅꯦꯕ ꯊꯧꯕꯗꯤ ꯌꯥꯝ ꯅꯨꯡꯉꯥꯏꯕꯅꯦ ꯌꯥꯝ ꯅꯩꯕꯅꯦ ꯑꯗꯨꯝꯕ ꯃꯇꯝꯗꯗꯤ
ꯎꯝ ꯕꯥꯞ ꯇꯥꯔꯦ ꯕꯥꯞ ꯇꯥꯔꯦ
ꯒ꯭ꯌꯥꯟ ꯈꯔ ꯈꯔ ꯇꯥꯒꯗꯕ
ꯎꯝ ꯑꯗꯨꯒꯤꯅꯤ ꯅꯪ ꯌꯥꯝꯅ ꯀꯨꯏꯅ ꯄꯥꯏꯁꯟꯗꯕꯤꯗ ꯑꯗꯨꯝ ꯉꯟꯇꯥ ꯉꯟꯇꯥ ꯊꯥꯗꯣꯛꯏꯗꯣ
ꯑꯦ ꯑꯩꯗꯤ ꯒꯥꯔꯤ ꯑꯃꯐꯥꯎ ꯊꯥꯗꯣꯛꯇ꯭ꯔꯤꯗ
ꯏꯁ ꯃꯃꯥꯡꯗ ꯊꯥꯗꯣꯛꯈꯤꯗꯨꯗꯤ
ꯊꯥꯗꯣꯛꯇꯦꯃꯤ
ꯑꯃ ꯑꯦꯞꯖꯤꯗꯨꯔꯣ
ꯑꯧ ꯑꯦꯛꯇꯤꯚꯒ ꯑꯣꯟꯊꯣꯛꯅꯕꯅꯦ
ꯑꯦꯞꯖꯤ ꯑꯣ ꯑꯦꯞꯖꯤ ꯃꯇꯨꯡꯗ ꯃꯥ ꯑꯦꯛꯇꯤꯚ ꯑꯃꯨꯛ ꯊꯈ꯭ꯔꯦꯀꯣ
ꯎꯝ
ꯑꯗꯨ ꯃꯇꯨꯡꯗ ꯍꯧꯖꯤꯛ
ꯑꯦꯛꯇꯤꯚꯥꯒ ꯑꯁꯤ ꯍꯧꯖꯤꯛ ꯑꯩꯅ ꯊꯧꯔꯤꯁꯤꯒ ꯑꯃꯨꯛ ꯑꯣꯟꯊꯣꯛꯅꯕ ꯑꯩꯗꯤ ꯂꯩꯗꯤꯌꯦ ꯌꯣꯟꯁꯨ ꯌꯣꯟꯗꯦ ꯑꯣꯟꯊꯣꯛꯅꯕ ꯉꯥꯛꯇꯅꯤ ꯅꯪꯁꯨ ꯑꯣꯟꯊꯣꯛꯑꯣ ꯑꯗꯨꯃꯥꯏꯅ ꯑꯣꯟꯊꯣꯛꯄꯅꯀꯣ ꯕꯦꯁꯅꯤ ꯑꯩꯅ ꯍꯥꯏꯁꯦ ꯅꯪ ꯒ꯭ꯌꯥꯟ ꯇꯥꯕ꯭ꯔꯣ ꯒ꯭ꯌꯥꯟ ꯈꯔ ꯈꯔ ꯂꯥꯛꯑꯝꯃꯅꯤꯀꯣ